ꯍꯜꯂꯣ
ꯑꯗꯨ ꯋꯥꯔꯤ ꯀꯣꯜ ꯇꯧꯕ ꯌꯥꯝ ꯊꯤꯀꯣ
ꯊ꯭ꯔꯣ ꯑꯩ ꯇꯧꯔꯛꯀꯦ ꯑꯩ ꯇꯧꯔꯛꯀꯦ
ꯀꯅꯥꯅꯣ ꯐ ꯇ ꯀꯦꯁ
ꯅꯠꯇꯦ ꯑꯃ ꯅꯨꯄꯥ ꯑꯃ ꯃꯦꯁꯦꯁ ꯊꯥꯔꯛꯑꯦ ꯃꯥ ꯀꯣꯜ ꯇꯧꯔꯛꯀꯦꯅ
ꯏ ꯀꯣ
ꯀꯩ ꯇꯧꯔꯤꯅꯣ
ꯑꯥ ꯑꯦꯛꯖꯥꯝ ꯑꯃ ꯐꯣꯔꯝ ꯐꯤꯜ ꯑꯞ ꯇꯧꯁ꯭ꯔ ꯍꯥꯏꯅ ꯌꯦꯡꯅꯤꯡꯕ
ꯀꯩ ꯑꯦꯛꯖꯝ ꯅ
ꯕꯦꯡꯒꯤꯅꯤꯗ ꯕꯦꯡ ꯄ ꯑꯣꯏꯒꯤ ꯐꯦꯁ ꯐꯦꯁ ꯐꯦ ꯀꯩꯗꯧꯃꯤꯅꯣ ꯉꯁꯥꯏ ꯀꯣꯜ ꯇꯧꯔꯛꯑꯣ ꯍꯥꯏꯔꯒ ꯌꯥꯝ ꯊꯦꯡꯉꯤ
ꯃꯤ ꯐꯣꯟ ꯇꯧꯔꯛꯑꯦꯕꯀꯣ ꯑꯗꯨꯒꯤ
ꯈꯪꯈ꯭ꯔꯕꯣ ꯑꯗꯨꯗꯤ ꯁꯃꯥꯏꯅ ꯄꯥꯏꯒꯅꯤ ꯈꯉꯕꯣ ꯍꯧꯖꯤꯛꯇꯛꯇꯦ ꯇ꯭ꯔꯤꯛꯁꯇꯣ
ꯈꯪꯗꯦꯗ ꯑꯗꯨ ꯍꯥꯏꯅꯕ ꯌꯥꯕ꯭ꯔꯣ ꯁꯤꯗ
ꯍꯥꯏꯕꯤ ꯌꯥꯗꯤ
ꯌꯥꯗꯦ
ꯍꯣꯏ ꯎꯝ
ꯈꯪꯗ ꯈꯪꯗꯦ
ꯅꯣꯔꯃꯦꯜ ꯀꯣꯜꯗ ꯍꯥꯏꯕꯤꯒꯤꯦꯩꯅ
ꯈꯪꯗ ꯇ
ꯉꯁꯤ ꯌꯨꯝꯗꯕꯤꯔ ꯉꯁꯤꯗꯤ ꯌꯨꯝꯗ ꯑꯗꯨꯝ ꯂꯩꯔꯕꯣ
ꯂꯩꯅꯤ ꯑꯩꯗꯤ ꯑꯗꯨꯝ ꯂꯩ
ꯑꯣ ꯌꯥꯝ ꯅꯨꯡꯉꯥꯏꯅꯦ ꯑꯗꯨꯗꯤ ꯅꯪꯗꯤꯦ
ꯅꯨꯡꯉꯥꯏ ꯅꯪꯁꯨ ꯅꯨꯡꯉꯥꯏꯇ꯭ꯔꯣ
ꯏꯁꯨ ꯅꯨꯡꯉꯥꯏ ꯅꯅꯨꯡꯁꯨ ꯅꯨꯡꯉꯥꯏ ꯏꯁꯨ ꯅꯨꯡꯉꯥꯏ ꯑꯅꯤ ꯃꯅꯅꯨꯡꯉꯥꯏꯔ
ꯍꯥꯥ
ꯑꯗꯨꯅ ꯐꯩ ꯅꯠꯇ꯭ꯔꯣ
ꯑꯦꯅꯤ ꯀꯪꯗ꯭ꯔꯦ ꯀꯣꯂꯦꯖ ꯋꯥꯔꯤ ꯀꯣꯂꯦꯖꯀꯤ ꯖꯔꯅꯤꯗꯨꯒꯤ ꯋꯥꯔꯤ ꯈꯔ ꯂꯤꯔꯣꯏ
ꯀꯣꯂꯦꯖ ꯀꯣꯂꯦꯖ ꯂꯥꯞꯇꯤ ꯑꯩꯈꯣꯏꯗꯤ ꯂꯥꯏꯔꯤꯛꯇ ꯌꯥꯝ ꯄꯨꯛꯅꯤꯡ ꯆꯪꯉꯝꯗ꯭ꯔꯦ ꯆꯪꯔꯝꯗ꯭ꯔꯦ ꯐꯖꯅ ꯀ꯭ꯂꯥꯁ ꯌꯥꯎꯗ꯭ꯔꯦ ꯑꯗꯨꯒꯤ
ꯀ꯭ꯂꯥꯁ ꯕꯣꯔꯗꯤꯡ ꯆꯨꯔꯒꯗꯤ ꯍꯦꯛꯇ ꯀ꯭ꯂꯥꯁ ꯌꯥꯎꯗꯕꯤ ꯀꯣꯏꯕ ꯆꯠꯄ ꯀꯃꯥꯏꯅ ꯇꯧꯔ ꯂꯩꯔꯦ ꯀ ꯂꯥꯏ ꯏꯟꯖꯣꯏ ꯇꯧꯋꯤꯗ ꯑꯗꯣ ꯃꯥꯁꯇꯔ ꯇꯝꯕ ꯀꯥꯟꯗꯗꯤ ꯐꯖꯅ ꯁꯦꯔꯤꯦꯁ ꯇꯧꯔ ꯇꯝꯃꯤ
ꯀꯦꯕ
ꯀꯣꯂꯦꯖ ꯇꯝꯃꯛꯄꯗꯗꯤ ꯂꯥꯏꯐꯁꯤ ꯄꯨꯔꯥ ꯄꯨꯔꯥ ꯏꯟꯖꯣꯏ ꯇꯧꯔꯒ ꯇꯝꯃꯛꯄꯤ ꯇꯃꯛ ꯇꯝꯃꯛꯑꯦꯕꯀꯣ ꯑꯗꯨ ꯁꯇꯔ ꯃꯥꯁꯇꯔ ꯇꯝꯕ ꯀꯥꯟꯗꯗꯤ ꯄꯨꯔꯥ
ꯏꯁꯇ꯭ꯔꯤꯛ ꯏꯁꯇ꯭ꯔꯤꯛ ꯌꯥꯝ ꯑꯣꯏꯕ꯭ꯔꯥ
ꯀꯔꯤ
ꯍꯥꯏꯗꯤ ꯑꯗꯨ ꯃꯇꯝꯗꯅ ꯈꯔ ꯃꯦꯆꯣꯔ ꯑꯣꯏꯔꯛꯄꯩ ꯒ꯭ꯌꯥꯟ ꯇꯥꯔꯛꯏ
ꯑ ꯀꯣꯂꯦꯖ ꯀꯥꯏꯉꯥꯏꯗꯗꯤ ꯈꯤꯇꯪ ꯂꯥꯡꯅꯤꯡꯕꯗꯣ
ꯎꯝ
ꯀꯗꯗꯔ
ꯃꯖꯥ ꯏꯂ ꯑ ꯁꯥꯏꯒ ꯑꯩ ꯑꯣ ꯅꯦꯁꯗ ꯀꯥꯏ ꯃꯤ ꯍ ꯀꯣ ꯍꯂꯤ ꯀꯣ ꯊꯀ ꯀꯁꯥ ꯇꯥꯥꯟ ꯊꯣ ꯇꯥꯕ꯭ꯔꯣ
ꯇꯥꯏ ꯇꯥꯏ
ꯍꯥꯎꯕ ꯌꯥꯗꯦ ꯗꯤꯁꯇꯔꯕ ꯈꯔ ꯇꯧꯔꯦ
ꯀꯃ ꯀꯥꯏꯗꯦꯗ
ꯑꯩꯈꯣꯏ ꯏꯃꯥꯟꯅꯕꯅ ꯂꯥꯏꯔꯤꯛ ꯑꯃ ꯅꯤꯕ ꯑꯩꯉꯣꯟꯗ ꯄꯥꯒꯦꯅ
ꯂꯩ ꯀ ꯎꯗꯕ ꯀꯣꯏꯔꯦ
ꯑꯩ ꯎꯗꯕ ꯄꯔꯕ ꯑ
ꯌꯥꯝ ꯀꯨꯏꯔꯦ ꯌꯦꯡꯅꯤꯡꯗꯦ
ꯎꯗꯦ
ꯑꯣ
ꯑꯗꯨꯅꯦ ꯑꯩꯈꯣꯏꯁꯨ ꯂꯥꯏꯔꯤꯛꯁꯤ ꯌꯦꯡꯅꯤꯡꯉ ꯀꯁꯨꯥꯏꯅꯤꯇ꯭ꯔꯔꯤ ꯂꯥꯁ ꯑꯣꯞꯁꯟ ꯂꯥꯏꯔꯤꯛ ꯄꯥꯔꯒ ꯊꯕꯛ ꯐꯪꯅꯕ ꯍꯣꯠꯅꯕ ꯁꯤ ꯅꯠꯇ꯭ꯔꯗꯤ ꯊꯕꯛꯈ ꯎꯄꯥꯏ ꯂꯩꯇ꯭ꯔꯦ ꯅꯨꯄꯤ ꯐꯪꯗꯕꯒꯤ ꯐꯤꯕꯝ ꯂꯥꯛꯀꯗꯧꯔꯦꯕ ꯑꯩꯈꯣꯏꯁꯦ
ꯐꯪꯅꯤ ꯐꯪꯅꯤ ꯀꯩꯝ ꯈꯟꯒꯅꯨ
ꯍ ꯅꯨꯄꯤꯗꯤ ꯌꯥꯝ ꯊꯤꯅꯤꯡꯉꯗ ꯑꯗꯣ
ꯑꯁ ꯑꯁ ꯀꯩꯅꯣꯅꯦ ꯑꯗꯨꯗꯤ
ꯂꯨꯍꯣꯡꯈ꯭ꯔ ꯆꯩ ꯑꯅ ꯂꯩꯕꯅꯦ ꯆꯍꯤꯁꯤ ꯌꯥꯔꯛꯇ꯭ꯔꯦ
ꯑꯁ ꯑꯗꯨꯗꯤ ꯂꯨꯔꯦꯅꯦꯀꯣ
ꯍꯝ ꯅꯪꯁꯦ ꯁꯠꯄꯁꯨ ꯑꯗꯨ ꯃꯥꯜꯂꯤꯦ
ꯁ
ꯅꯒꯤ ꯅꯪꯒꯤ ꯃꯈꯣꯟꯗ ꯌꯥꯝ ꯄꯨꯊꯣꯛꯑ ꯅꯨꯡꯇꯤ ꯌꯥꯝ ꯊꯣꯛꯑꯦ
ꯑꯁꯁ
ꯑ
ꯄꯪ ꯊꯥ ꯊꯥꯒꯠꯂꯦꯗ
ꯆꯦꯡꯕ ꯍꯥꯏꯕꯅꯤꯅ ꯁꯛꯁꯦꯡ ꯌꯥꯝ ꯐꯖꯔꯝꯗꯧ ꯃꯪꯉ
ꯍꯣꯏ ꯑꯩꯉꯣꯟꯗ ꯃꯤ ꯃꯤꯉꯣꯟꯗꯗꯤ ꯈꯪꯗꯦ ꯑꯩ ꯏꯇꯣꯝꯗꯗꯤ ꯐꯖꯩꯌꯦ ꯈꯪ
ꯐ ꯐ
ꯑꯗꯨ ꯑꯗꯨꯗ ꯂꯩ ꯑꯗꯨꯏ ꯀꯟꯗꯤꯁꯟꯗꯨꯗ ꯍꯥꯏꯗꯤ ꯏꯁꯥ ꯏꯁꯥꯅ ꯑꯗꯨꯝ ꯈꯟꯕꯗꯣ ꯅꯪꯒꯤꯁꯨ ꯈꯜꯂꯝꯅꯤꯗ
ꯑꯗꯤ ꯈꯟꯗꯗ
ꯈꯟꯒꯗꯕꯅꯦ ꯏꯁꯥꯅ ꯏꯁꯥ ꯍꯟꯊꯅ ꯈꯜꯂꯗꯤ ꯌꯥꯔꯔꯣꯏ ꯏꯁꯥ ꯍꯥꯟꯅ ꯊꯥꯛ ꯋꯥꯡꯅ ꯊꯝꯒꯗꯕꯅꯦ
ꯎꯝ ꯄ ꯅꯎꯗꯣꯒꯇꯥꯏꯔ ꯇ ꯀꯣ
ꯃꯥꯅꯦ ꯀꯥꯥꯛꯇ꯭ꯔꯣ ꯃꯥꯗꯗꯨꯣ
ꯍ ꯋꯥ ꯍꯒꯃꯅ
ꯊꯣꯛꯄꯅꯦ ꯁꯛ ꯈꯔ ꯀꯥꯑꯦ ꯃꯥꯗꯣ ꯑꯩ ꯈꯔ ꯌꯥꯅꯤꯡꯗꯦ
ꯅꯨꯄꯤꯁꯤꯡꯅꯗꯤ ꯍꯩꯅꯗꯦ ꯀ ꯍꯥꯏꯅ
ꯍꯩꯅ ꯏꯄꯥ ꯑꯩꯁꯨ ꯍꯩꯅꯗꯦꯕꯅ ꯄꯥꯝꯗ ꯀꯁ ꯍꯥꯏꯅ
ꯍꯟꯗꯦ ꯃꯤ ꯋꯥꯡꯒꯤ ꯅꯨꯄꯤ ꯁꯤꯡꯗꯤ ꯃꯤ ꯋꯥꯡ ꯆꯥꯎꯕ ꯋꯥꯡ ꯆꯥꯎꯕ ꯍꯥꯏꯗꯥꯏꯅꯦ ꯃꯥꯗꯤ ꯋꯥꯡ ꯆꯥꯎꯔꯦ ꯁꯤꯅꯦ
ꯀꯩꯅꯣ ꯂꯨꯛ ꯁ ꯆꯦꯟꯦꯟꯁꯤꯂꯦ ꯍꯥꯏ ꯇꯔꯦ ꯃꯥꯦ ꯀ ꯑꯗꯨ ꯑꯗꯨꯝ
ꯅꯨꯄꯥꯅꯤ ꯀꯩꯅꯣ ꯁꯛ ꯀꯥꯄ ꯇꯥꯔꯅꯦꯕ
ꯀꯥꯑꯣꯏꯗꯕꯅꯤꯗ ꯀꯥꯑꯣꯏꯗꯕ ꯑꯩꯈꯣꯏꯗꯤ ꯀꯥꯞꯄ ꯄꯥꯝꯗꯕꯅꯤꯅ ꯀ ꯀꯥꯛꯄ ꯃꯥꯟꯕꯒꯤ ꯄꯥꯝꯗ꯭ꯔꯦ
ꯎꯝ
ꯑꯗꯨꯅꯦ ꯀꯩꯗꯧꯗꯣꯏꯅꯣ ꯈꯪꯗ꯭ꯔꯦ ꯃꯤꯔꯦꯝ ꯑꯣꯏꯕꯒꯤꯅꯦ ꯍꯧꯖꯤꯛ
ꯃꯥꯏ ꯍꯥꯏꯒꯅꯨ ꯗꯥꯅ ꯁꯥꯟꯅꯅ ꯁꯥꯕ ꯌꯥꯝ ꯍꯟꯖꯅ ꯂꯧꯒꯅꯨ ꯍꯥꯏ
ꯅ ꯇꯁꯤ ꯁꯤꯗꯤ ꯁꯤꯗꯤ ꯑꯩ ꯏꯁꯥꯅ ꯍꯟꯊꯕ ꯅꯠꯇꯦ ꯏꯁꯥꯅ ꯇꯧꯕ ꯊꯕꯛꯇꯣ ꯍꯥꯏꯖꯕꯅꯦ
ꯑꯗꯨ ꯑꯗꯨꯣ ꯍꯥꯏ ꯌꯥꯗꯦ ꯐꯠꯇꯦ
ꯐꯩꯌꯦ ꯑꯩꯁꯤꯗꯤ ꯌꯥꯝ ꯊꯤꯅ ꯐꯩ ꯍꯥꯏꯕꯗꯤ ꯑꯁꯦꯡꯕ ꯍꯥꯏꯗꯣꯛꯄꯅꯤꯅꯀꯣ
ꯎꯝ
ꯌꯥꯝꯝ ꯀꯥꯏꯗꯦꯕ
ꯀꯅꯥꯕꯨ ꯗꯀꯜꯨ ꯍꯅꯥꯕꯨ ꯗꯀꯜꯨꯗꯤ ꯑꯗꯨꯝ
ꯍꯅꯔꯤꯁꯤ ꯀꯅ ꯇꯝꯕ ꯌꯥꯕ ꯇꯝꯃꯨꯔꯒ
ꯎꯝ
ꯍ‌ꯦ ꯀꯩ ꯌꯦꯟꯁꯥꯡ ꯆꯥꯈ꯭ꯔꯦꯕ
ꯑꯁꯗꯤ ꯀꯩꯅꯣ ꯑꯁꯤꯁꯦ ꯎꯇꯤ ꯆꯥꯏ ꯎꯠꯇꯤ ꯎꯇꯤ ꯊꯣꯡꯕ
ꯎꯇꯤ ꯊꯣꯡꯕ ꯍꯩꯕ꯭ꯔꯣ
ꯑꯩꯅ ꯊꯣꯡꯗꯦ ꯍꯣꯁꯇꯦꯜꯗ ꯂꯩꯕ ꯑꯩꯁꯦ ꯑꯉꯥꯡꯁꯤꯡꯀꯣ ꯍꯣꯁꯇꯦꯜ ꯑꯁꯤꯗ ꯑꯦꯛꯖꯥꯝ ꯊꯥꯕ ꯑꯩꯈꯣꯏ ꯏꯃꯥꯟꯅꯕꯁꯤꯡ ꯈꯔꯒ ꯑꯉꯥꯡꯁꯤꯡ ꯀꯣꯂꯦꯖ ꯀꯥꯕ ꯑꯉꯥꯡꯁꯤꯡ ꯆꯣꯞ ꯇꯝꯕ ꯑꯉꯥꯡꯁꯤꯡꯒ ꯂꯩꯃꯤꯟꯅꯕ ꯍꯥꯏꯇꯥꯔꯦ
ꯑꯥ
ꯄꯤꯖꯤꯒꯤ ꯇꯥꯏꯞꯅꯤꯗ ꯑꯗꯨꯝ ꯃꯣꯏꯅ ꯆꯥꯡ ꯌꯦꯟꯖꯥꯡ ꯎꯝ ꯑꯩꯈꯣꯏ ꯇꯥꯡꯈꯨꯜ ꯆꯥꯅ ꯍꯥꯡꯕ
ꯅꯠꯇꯦ ꯅꯣꯔꯠ ꯏꯁ ꯃꯆꯥꯅ ꯊꯣꯡꯉꯦ ꯅꯠꯇ꯭ꯔꯕ
ꯑꯩꯈꯣꯏ ꯇꯥꯡꯈꯨꯜꯅꯦꯕ
ꯆꯥꯛ
ꯍꯣꯏ ꯃꯅꯤꯄꯨꯔ ꯃꯆꯥꯅꯤ ꯀꯩꯗꯧꯒꯦ
ꯅꯣꯏꯁꯨ ꯎꯇꯤ ꯆꯥꯕ꯭ꯔꯣ
ꯆꯥꯗ꯭ꯔꯗꯤ ꯑꯗꯨ ꯍꯥꯎꯕ ꯆꯦꯜꯂꯀꯣ
ꯍꯥꯎꯕꯅꯤꯀꯣ
ꯑꯣ ꯅꯣꯏꯅ ꯊꯣꯡꯕꯅꯦ ꯑ ꯅꯍꯥꯎꯕ ꯎꯇꯤꯗꯤ ꯅꯣꯏꯅ ꯊꯣꯡꯕ ꯍꯥꯏꯌꯦ
ꯍꯣꯏ ꯑꯗꯨꯕꯨꯗꯤ ꯑꯩꯈꯣꯏꯒꯤ ꯑꯣꯏꯗꯅ
ꯎꯝ
ꯅꯣꯏꯒꯤꯁꯤꯁꯨ ꯑꯍꯥꯎꯕ ꯃꯌꯥꯝ ꯂꯩꯗꯅ
ꯍꯣꯏ ꯈꯪꯗ꯭ꯔꯦ ꯑꯗꯨ ꯅꯣꯏ ꯎꯇꯤꯗꯤ ꯅꯣꯏꯅ ꯊꯣꯡꯕ ꯍꯥꯏꯌꯦꯕ ꯅꯣꯏ ꯅꯣꯏ ꯀꯥꯡꯒꯨ ꯑꯣꯏꯅ
ꯐꯩꯕꯅꯤ ꯑ ꯍꯥꯏꯗꯤ ꯑ ꯑꯩꯈꯣꯏꯒꯤꯅ ꯑꯃꯨꯛ ꯑꯗꯨꯒꯨꯝꯕꯗꯣ ꯂꯥꯏꯒꯨꯝꯕ ꯀꯩꯀꯥ ꯇꯧꯕ ꯀꯥꯟꯗ ꯑꯗꯨꯗꯣ ꯌꯥꯎꯋꯤꯗꯅꯀꯣ
ꯑꯝ
ꯍꯥꯏꯗꯤ ꯌꯥꯝꯅ ꯀꯩꯅꯣ ꯑꯣꯏꯗ꯭ꯔꯦ ꯌꯥꯎꯗ꯭ꯔꯕ ꯌꯥꯗꯕ ꯑꯃ ꯑꯣꯏꯕꯅꯤꯅꯅꯦ
ꯎꯝ
ꯑꯗꯨꯝ ꯐꯩ ꯍꯥꯏꯇꯥꯔꯦ
ꯅꯨꯄꯥ ꯄꯥꯈꯣꯏꯣ ꯐꯝꯗꯤ ꯅꯨꯨꯄꯥ ꯑꯣꯏꯕꯤꯕ꯭ꯔꯕ
ꯏꯗꯦꯟ ꯑꯣꯏꯔꯦ
ꯀ꯭ꯔꯤꯁꯅꯁꯦ ꯁꯤꯌꯥꯔ ꯇꯧꯕꯤꯌꯨ ꯁꯨꯝ ꯏꯆꯝ ꯆꯝꯅ ꯍꯥꯡꯕꯤꯅꯤꯪ ꯂꯥꯛꯑꯅꯤ ꯌꯥꯝꯃꯦ
ꯄꯔꯁꯣꯅꯦꯜ ꯂꯥꯏꯐꯁꯦ ꯌꯥꯗꯦ ꯍꯥꯏꯌꯦ
ꯍꯣꯏꯕꯨ ꯃꯥꯜꯦꯗ ꯅ ꯀ ꯀꯝꯁꯤꯕ
ꯍꯔꯦꯔ ꯄ꯭ꯔꯣꯁꯦꯁꯁꯦ ꯈꯔ ꯑꯩꯉꯣꯟꯗ ꯌꯥꯝ ꯊꯤꯅ ꯀꯩꯅꯣ ꯑꯣꯏꯔꯤ ꯍꯥꯏꯇꯥꯔꯦ ꯐ꯭ꯔꯦꯁꯔ ꯑꯣꯏꯕꯅꯤꯅ ꯀꯣꯏꯗ
ꯑ ꯑꯣꯀꯦ ꯆꯅꯤ ꯍꯥꯏꯔꯗꯤ ꯍꯪꯖꯔꯣꯏꯗ
ꯑꯗꯦ ꯑ ꯀꯃꯥꯏꯅꯤ ꯍꯥꯏꯕ ꯏꯗ꯭ꯔꯦ ꯄꯥꯔꯁꯣꯅꯦꯜ ꯗꯤꯇꯦꯜꯁꯇꯤ ꯍꯪꯕ ꯌꯥꯗꯦ
ꯍ ꯍ
ꯔꯨꯜꯁ ꯑꯣꯏꯗꯅꯀꯣ
ꯎꯝ ꯗꯤ ꯄꯥꯈꯪꯅꯤ ꯄꯤꯌꯣꯔ ꯄꯥꯈꯪꯄꯤꯕꯤꯕꯪꯗ꯭ꯔꯩ ꯑꯩ ꯅꯨꯄꯤ ꯐꯥꯡꯖꯩ
ꯐꯪꯉꯅꯤ ꯐꯪꯉꯅꯤ ꯀꯩꯝ ꯈꯜꯂ ꯁꯩꯗꯨ ꯅꯅꯦ
ꯗꯤ ꯐꯪꯗ꯭ꯔꯦ ꯂꯥꯁꯇ ꯐꯪꯗ꯭ꯔꯗꯤ ꯐꯪꯗ꯭ꯔꯦ ꯑꯗꯨꯝ ꯀꯩ ꯎꯄꯥꯏꯅꯤ
ꯎꯥꯏ ꯂꯩ ꯀ ꯀ ꯈꯜꯣꯟ ꯀꯃ ꯈꯜꯣꯟ ꯑꯗꯨꯗ ꯌꯥꯝꯅ ꯀꯣꯛ ꯊꯥꯗꯔꯨꯅꯨ
ꯑꯣ
ꯇꯥꯛꯀꯅꯤ ꯂꯥꯛꯀꯅꯤ ꯍꯤꯗꯤ ꯑꯣꯅꯤ ꯀꯣꯜꯀꯇꯥꯅꯤꯅꯦ ꯃꯗ ꯊꯝꯕꯄꯁꯨ ꯌꯥꯗꯦ ꯑꯗꯒꯤꯘꯤ ꯀꯝ ꯌꯥꯗꯕꯤꯅꯤꯅꯦ
ꯐ ꯌꯥꯗꯦ
ꯍꯥꯥ
ꯍꯁꯄꯤꯇꯜꯁꯤ ꯌꯥꯗꯕ
ꯂꯥꯎꯠ ꯏꯁꯄꯤꯀꯔꯁꯨ ꯌꯥꯗꯦ ꯑꯗꯨꯅꯦꯩꯅ ꯍꯥꯏꯅꯤꯡꯉꯁꯦ ꯀꯩ ꯌꯥꯗꯦ ꯌꯥꯝꯅ ꯏꯁꯇ꯭ꯔꯤꯛ ꯑꯣꯏ
ꯎꯝ
ꯂꯩꯦ ꯀ ꯇꯣ ꯀꯟ ꯀꯟ ꯄꯥꯑꯣ
ꯍꯧꯗꯤ ꯄꯥꯕꯅꯦ ꯑ ꯑꯗꯨꯣ ꯀ ꯑꯛ ꯑꯗꯨꯝ ꯄꯥꯕꯁꯦ ꯍꯧꯖꯤꯛ ꯁꯤꯒꯤ ꯊꯕꯛꯁꯤꯅ ꯑꯩꯉꯣꯟꯗ ꯄꯥꯕꯣ ꯌꯥꯗꯀ ꯐꯖꯅ ꯄꯥꯔꯝꯕꯅꯦꯕꯀꯣ
ꯑꯥ
ꯐꯖꯅ ꯄꯥꯂꯒ ꯂꯩꯔꯝꯕꯅꯤꯅ ꯑꯗ ꯁꯤꯒꯤ ꯊꯕꯛꯁꯤ ꯇꯧꯕ ꯀꯥꯟꯗꯗꯤ ꯐꯖꯅ ꯍꯟꯊꯔꯦ ꯑꯃꯨꯛꯀ
ꯑꯗꯨꯕꯨꯗꯤ ꯑꯩꯉꯣꯟꯗꯗꯤ ꯌꯥꯝ ꯅꯨꯡꯉꯥꯏꯗꯣꯏꯅꯦ ꯁꯤꯁꯤꯅ ꯑꯣ ꯍꯥꯏ ꯑꯩꯒꯤꯉꯣꯟꯗꯗꯤ ꯌꯥꯝ ꯅꯨꯡꯉꯥꯏꯅꯦꯕ ꯅꯨꯡꯉꯥꯏꯅꯤ ꯍꯥꯏꯕꯗꯤ ꯑꯩꯗꯤ ꯍꯣꯜꯗꯦ ꯑꯗꯨꯝ ꯐꯥꯕꯨꯡꯗ ꯑꯗꯨꯝ ꯇꯨꯝꯃꯒ ꯐꯣꯟ ꯌꯦꯡꯉꯒ ꯂꯩꯕ ꯃꯤꯅꯤꯅꯀꯣ